ꯍꯜꯂꯣ
ꯇꯥꯢ ꯇꯥꯢ
ꯇꯥꯔꯕꯣ ꯑꯣ
ꯍꯧ ꯇꯥꯔꯦ
ꯐꯔꯦ ꯐꯔꯦ
ꯀꯣꯛꯀ ꯉꯥꯎꯗꯩ ꯉꯁꯥꯏꯅ ꯇꯥꯗꯕꯩ ꯀꯔꯤ ꯋꯥꯔꯤ ꯏꯊꯟꯇ ꯀꯔꯤꯒꯥꯗꯔꯣ ꯈꯥꯟ
ꯇꯨꯝꯕꯨ ꯇꯨꯝꯃꯑꯕ ꯀꯩꯅꯣꯝ ꯇꯧꯁꯤꯂꯛꯑꯦꯇꯧꯁꯤꯜꯂꯦ
ꯇꯨꯗꯦ ꯀꯩ ꯀꯥꯟꯗꯣꯢꯅꯣ
ꯑꯌꯔ ꯄꯤꯁ ꯍꯥꯄꯒ ꯌꯥ ꯄ꯭ꯔꯤ ꯌꯦꯡꯒꯦ
ꯏꯌꯔ ꯄꯤꯁ ꯍꯥꯄꯤꯅꯤ ꯀꯩꯅꯣ ꯑꯩꯁꯨ
ꯅꯠꯇꯦ ꯑꯩꯕꯨ ꯍꯥꯏꯕ ꯌꯥꯗ꯭ꯔꯕꯣ ꯀꯩꯅꯣꯝ ꯇꯧꯋꯦꯕ ꯇꯥꯕ꯭ꯔꯥ
ꯇꯥꯏ ꯇꯥꯢ
ꯎ ꯇꯥꯔꯕ
ꯇꯥꯏ ꯍꯥꯢꯕꯅꯦ
ꯑꯣ ꯌꯥ ꯌꯥ ꯑ ꯑꯦ ꯀꯩꯅꯣꯗꯨ ꯁꯤꯃ꯭ꯔ ꯀ ꯇ
ꯍꯥꯥ
ꯍ ꯑꯦ
ꯀꯩ ꯍꯥꯏꯅꯣ
ꯄꯤꯇꯣ
ꯑꯥ
ꯕꯦꯛ ꯕꯦꯛ ꯑꯗꯨꯗ ꯐ ꯆꯦꯟ ꯄꯣꯈꯥꯢ ꯂꯩꯔꯝꯃꯦ ꯍꯥꯢꯕ
ꯂꯧ ꯑꯩ ꯊꯤꯜꯍꯜꯂꯛꯀꯦ ꯉꯥꯢꯍꯥꯛ ꯂꯩꯔꯒ
ꯑ ꯋꯥꯅꯤꯒꯦ
ꯏꯕꯣ ꯆꯠ ꯏꯂ
ꯑꯣ
ꯍ
ꯑ ꯌꯥꯅꯤ ꯇꯅꯤ
ꯀꯩ ꯑꯂꯣ
ꯍꯂꯕ ꯀꯩꯅ ꯇꯦ ꯆ ꯆꯂ ꯆꯨꯔꯨꯔꯦ ꯍꯥꯏꯕ
ꯇꯥ ꯇ꯭ꯔꯣ
ꯇꯥꯏ ꯍꯥꯠ ꯀꯣ ꯄꯤ ꯍꯥꯏꯁꯤ ꯀꯩ ꯍꯠ ꯗꯏꯅꯖ
ꯀ ꯃꯗ ꯀꯅꯤꯒꯦ ꯃꯥꯦ ꯀꯣꯕꯤꯔꯁꯣ ꯍꯗ ꯀꯅꯤꯡꯉꯅꯦꯗꯥ
ꯌꯥꯝ ꯍꯥꯏꯖꯅꯤꯡꯕ ꯃꯥꯥꯟꯗ꯭ꯔ ꯃꯥꯏ ꯈꯣꯍ ꯍꯥꯏ ꯆꯦ
ꯑꯗꯨ ꯑꯗꯨꯅꯦ ꯍꯧꯆꯣꯏꯕ
ꯃ ꯍ ꯍꯥꯠ ꯀꯣꯄꯤꯤ ꯑ ꯍꯥꯏꯗꯅꯤꯒꯇꯗ ꯃꯥꯂꯦꯝ ꯂꯩꯉꯥꯟꯕꯤꯁꯤꯅ ꯂꯥꯛꯀ ꯇꯧꯁꯤꯜꯂꯦ ꯌꯥꯝ ꯈꯪꯕꯒ ꯁꯥꯔꯒ ꯃꯉꯣꯟꯗꯩꯅ ꯍꯪꯉꯨꯗꯣꯏꯅꯦ ꯌꯥꯝ ꯍꯩꯊꯣꯏꯒ ꯁꯥꯏ ꯍꯥꯏꯕ ꯃꯣꯁ ꯑꯗꯨꯗꯤ ꯃꯥ ꯂꯥꯏ ꯇꯧꯔꯤꯕ ꯍꯥꯏꯕ ꯃꯁꯥ ꯈꯪꯉꯤꯕ꯭ꯔꯥ ꯍꯥꯏꯕ
ꯍꯥꯎ ꯋꯥꯖꯔ ꯀꯕꯨ
ꯁꯦꯡꯕ
ꯍꯖꯥꯗ ꯐꯂ
ꯄꯛꯇꯅ ꯄꯤꯛꯅꯤꯛ ꯂꯥꯛꯏꯅꯦꯅ ꯃꯄꯨꯒꯤ ꯐꯨꯠ ꯌꯥꯝ ꯋꯥꯔ ꯂꯤꯠꯂ ꯂꯥꯛꯏꯦ ꯆꯃ ꯑꯅꯨꯕꯩ ꯑꯃꯀꯨꯇꯥ꯭ꯔꯥ ꯑꯁꯥꯡꯕ ꯑꯉꯧꯕꯗꯣ ꯑꯗꯨꯝ ꯑꯃꯅ
ꯂꯩꯔꯝꯃꯦ
ꯀꯥꯏꯗ
ꯗ ꯑꯅ ꯃꯦꯁꯄꯨꯔ ꯑꯒꯗ ꯆꯠꯈ꯭ꯔꯗ
ꯋꯥ ꯃꯤꯗꯤ ꯕꯦꯛ ꯌꯥꯝ ꯂꯩꯀꯣ
ꯑꯄꯠꯄꯕꯦꯔꯅꯤꯗꯦꯕꯦꯝꯃꯃ ꯃꯃꯅꯥꯠꯇꯦ
ꯄꯨꯡ ꯀꯌꯥꯗ ꯂꯥꯛꯅꯤ ꯍꯥꯢꯅꯣ
ꯃꯂ ꯈ
ꯍꯥꯥ
ꯄꯨꯡ ꯈꯪꯗꯦ
ꯍꯧꯖꯤꯛ ꯀꯥꯏꯗ ꯂꯩ ꯍꯥꯏꯅꯣ
ꯂꯥꯛ ꯑꯛꯃꯅꯤ
ꯂꯛꯇꯔꯤꯕꯣ ꯍꯥꯏꯁꯦ
ꯀꯔꯤ ꯍꯧꯖꯤꯛ ꯂꯛꯑꯝꯃꯅꯤꯌꯦ
ꯑꯣ
ꯍꯧꯖꯤꯛ ꯂꯥꯛꯑꯁꯨꯅꯦ ꯖꯦꯅꯤꯝꯁꯇ ꯍꯥꯟꯅ ꯆꯪꯉꯦꯗꯅ ꯅꯤ ꯁꯍꯟ ꯆꯥꯂꯤꯌꯥ ꯃꯣꯏ ꯃꯤ ꯃꯈꯩꯗꯣ ꯊꯝꯃꯨꯔꯦꯗꯅ ꯑꯗꯨ ꯂꯣꯢꯔꯕ ꯁꯣꯅꯤꯒꯤ ꯑꯃꯨꯛ ꯂꯧꯔꯨꯗꯣꯏꯅꯦꯕ ꯑꯗꯨ ꯂꯣꯏꯔꯒ ꯂꯥꯁꯇ ꯌꯨꯝ ꯍꯜꯂꯛꯄꯗ ꯑꯩꯁꯤ ꯂꯧꯔꯗꯣꯏꯕ
ꯅꯪꯗꯤ ꯄꯨꯡ ꯃꯉꯥꯗ ꯂꯥꯛꯀꯅꯤ ꯑꯗꯨꯗꯤ ꯋꯥꯗꯩ
ꯎꯝ ꯑꯗꯨꯇ
ꯃꯣꯏ ꯀꯌꯥꯝꯒꯩ ꯑꯉꯥꯡ ꯃꯃꯥꯗꯨꯅ ꯀꯩ ꯍꯥꯏꯔꯛꯏꯅꯣ
ꯑꯣ ꯑꯩꯅ
ꯐꯖꯅ ꯇꯝꯃꯣ ꯑꯣ
ꯑꯩꯅ ꯁꯨꯃꯥꯏꯅ ꯍꯪꯕ ꯀꯩꯅꯣ ꯀꯩꯅꯣꯅ ꯗꯥ ꯕꯤꯔꯅ ꯂꯨꯄꯥ ꯂꯤꯁꯤꯡ ꯃꯉꯥ ꯀꯥꯞꯄꯛꯑꯦ ꯑꯉꯥꯡ ꯇꯨꯏꯁꯟꯒꯤ ꯑꯗꯨꯏꯗꯣ ꯗꯥ ꯀꯣꯏꯔꯦꯡꯒ ꯍꯥꯏꯅꯕ ꯄꯩꯁꯥ ꯃ ꯁ ꯃꯥꯅꯦ ꯀꯃꯥꯏꯅ ꯐꯣꯡꯕ ꯍꯥꯏ ꯑꯗꯨꯀꯥꯟꯗ ꯀꯩꯅꯣꯁꯤꯅ ꯍꯣꯏꯔꯦꯟꯒ ꯀꯌꯥ ꯍꯥꯏꯅꯒꯦ ꯍꯪꯉꯛꯄ ꯑꯩꯉꯣꯟꯗ ꯑꯩꯅ ꯑꯉꯥꯡ ꯑꯃꯃꯝꯗ ꯃꯉꯥ ꯃꯉꯥ ꯄꯤꯕꯤꯌꯦꯅ ꯍꯥꯏꯕ
ꯎꯝ
ꯑꯉꯥꯡ ꯑꯅꯤꯗ ꯃꯉꯥ ꯍꯥꯏꯅꯩ ꯃꯉꯥ ꯀꯥꯡꯕꯤꯌꯣ ꯍꯥꯏꯔꯛꯑꯦꯕ ꯀꯣꯕꯗ
ꯅꯨꯄꯤꯗꯨꯣ ꯃꯉꯥ ꯂꯧꯋꯦ ꯍꯥꯏꯕ꯭ꯔꯣ ꯀꯩꯅꯣꯝ ꯍꯥꯏꯔꯛꯑꯦ ꯍꯥꯏ
ꯎꯝ
ꯎꯝ ꯁꯨ ꯑ ꯍꯥꯏꯔꯤ ꯍꯥꯥꯟꯅ ꯇꯥꯄ ꯅꯨꯄꯤꯅꯣ ꯂꯤꯁꯤꯡ ꯃꯉꯥ ꯂꯧꯋꯦ ꯍꯥꯏꯔꯛꯏꯌꯦ ꯑꯗꯨꯒ ꯍ ꯑꯗꯨ ꯋꯥ ꯐꯖꯅ ꯁꯥꯟꯅꯔꯁꯤ ꯆꯅꯥꯏ
ꯎꯝ ꯑꯣ ꯑꯗꯨꯗꯤ ꯄꯥꯎꯁꯦ ꯐꯖꯅ ꯀꯥꯏ ꯐꯥꯎꯛꯅ ꯆꯣꯡ ꯃꯥ ꯐꯥꯏꯅ
ꯃꯉꯥ ꯃꯉꯥ ꯍꯥꯏꯕꯗꯨ ꯁꯣꯏꯕ ꯑꯣꯏꯔꯅꯦꯕ
ꯎꯝꯩꯅ
ꯑꯅꯤ ꯑꯅꯤꯗꯨꯒꯤ ꯃꯉꯥ ꯄꯨꯟꯁꯤꯟꯈ꯭ꯔꯦ ꯃꯣꯏꯗꯤ ꯑꯇꯩ ꯍꯥꯏꯗꯅ ꯃꯉꯥ ꯃꯉꯥ ꯍꯥꯏꯕꯅꯦꯕ
ꯑꯗꯨꯏꯗꯨꯒꯤ ꯑꯩꯅ ꯑꯥ ꯑꯗꯨꯗꯤ ꯀꯩꯅꯣꯁꯦ ꯄꯥꯎꯁꯦ ꯐꯖꯅ ꯐꯪꯅꯗ꯭ꯔ ꯃꯥꯜ ꯍꯥꯏꯌꯦꯦꯕꯀꯣ ꯑ ꯑꯣ ꯑꯗꯦ ꯆ ꯀꯩꯅꯂ ꯑ ꯄꯔꯂ
ꯍꯪꯤꯒꯦꯗ ꯑꯗꯨ ꯉꯁꯥꯏ ꯐꯣꯟ ꯇꯧꯔꯛꯄꯗꯣ ꯃ ꯇꯥꯕꯤꯔ ꯑꯗꯨꯅꯦ
ꯌꯥꯗ ꯌꯥꯅ ꯇꯒꯅꯥ ꯄꯤꯄ ꯇ ꯈꯛ ꯇꯥ ꯀ ꯍꯥꯏ ꯑꯣ ꯃꯈꯥ ꯑꯃ ꯀꯥꯟꯅ ꯇ ꯍꯜ ꯂꯣ ꯎꯝ
ꯁ
ꯍꯥꯥ ꯑꯗꯨꯅꯅꯤꯅꯦ ꯃꯤꯁꯤꯡꯁꯤꯅ ꯆꯠꯠꯇꯅꯕꯁꯨ ꯍꯣꯠꯅꯩ
ꯌꯥꯉ ꯍꯔꯦ
ꯂꯣꯏꯕꯕꯥ ꯑꯗꯨ ꯇꯧꯔꯛꯑꯒꯦ
ꯁꯤ ꯂꯣꯏꯕ ꯑꯗꯨꯝ ꯇꯧꯔꯛꯑꯒꯦ ꯍꯥꯏꯗ꯭ꯔꯥ ꯀꯩ ꯍꯥꯏꯅꯣ
ꯊꯂꯣꯕꯔ ꯇꯧꯒ ꯑꯗꯨꯝ ꯄꯥ ꯂꯩꯔꯣ ꯍꯥꯏꯕ
ꯎꯝ
ꯄꯣꯂꯣꯏꯁꯤꯔꯣꯅꯥ ꯍꯥꯥ ꯄꯣꯂꯁꯤ ꯍꯕ ꯄꯠ ꯀꯌꯥ ꯑꯃ ꯄꯔꯤꯅ ꯎꯝ
ꯍꯥꯥ ꯅꯪ ꯉꯥꯡꯀꯩ ꯑꯃ ꯇꯥꯔꯦ ꯑꯥ ꯆꯠꯊꯣꯛꯑ ꯉꯥꯡꯕ ꯃꯥꯜꯂꯦꯗ ꯂꯥꯞꯅ ꯉꯥꯡꯉꯛꯄꯩ ꯇꯞ ꯇꯥꯎ
ꯑꯗꯨꯗ ꯍꯣꯏ ꯍꯥꯅꯩ ꯅꯨꯄꯤꯗꯣ ꯂꯋꯥꯅꯤꯄꯤ ꯑꯣꯏꯔꯝꯅꯤ
ꯌꯥꯝ ꯃꯟꯗ꯭ꯔꯦꯕ
ꯎꯝ
ꯋꯥ ꯄꯨꯡ ꯇꯥꯗꯔꯦ
ꯀꯔꯤ ꯄꯨꯡꯅꯣ
ꯇꯥꯏ ꯃꯤꯅꯦꯠ ꯇꯥꯏꯅꯤꯊꯣꯏ ꯇꯥꯗꯣꯔꯦ ꯌꯥꯝ ꯌꯥꯃꯦ ꯍꯥꯏ